ꯇꯕ꯭ꯔꯣ
ꯇꯥꯏꯌꯦ ꯇꯥꯏꯌꯦ
ꯀꯩꯗꯧꯔꯤꯅꯣ
ꯐꯝꯃꯦꯗ ꯍꯧꯖꯤꯛꯦ
ꯆꯪ ꯆꯪ ꯆꯪꯉꯦꯡ ꯊꯣꯡꯕ ꯂꯩꯈ꯭ꯔꯕ꯭ꯔꯥ
ꯎꯝ ꯊꯣꯡꯗ꯭ꯔꯤ ꯍ ꯍꯧꯗ꯭ꯔꯤ
ꯍꯣꯏ ꯀꯔꯤꯝ ꯆꯣ ꯊꯣꯡꯒꯦ ꯍꯥꯏꯔꯒ ꯈꯟꯕ꯭ꯔꯥ
ꯎꯝ ꯈꯪꯗꯦꯗ ꯀꯔꯤ ꯏꯟꯁꯥꯡ ꯊꯣꯡꯁꯦ ꯈꯪꯗꯦ
ꯍꯧꯖꯤꯛ ꯀ꯭ꯂꯥꯁ ꯊꯕꯛ ꯀ꯭ꯂꯥꯁ ꯆꯠꯇ꯭ꯔ
ꯑ ꯆꯠꯂꯦ ꯆꯠꯂꯒ ꯑꯁ ꯋꯥꯏꯑꯦ ꯋꯥꯏꯑꯦ
ꯑꯣꯣꯊꯥ ꯁꯝꯃꯝꯖꯧ ꯋꯥꯒꯩꯅꯤ ꯅꯥ
ꯅꯠꯇꯦꯗ ꯑꯩ ꯉ ꯑꯩ ꯇꯨꯝꯅꯤꯡꯈ꯭ꯔꯦ ꯍꯧꯖꯤꯛꯁꯨ
ꯋꯥꯕꯒꯔ
ꯎꯝ ꯋꯥꯌꯦꯦ ꯋꯥꯑꯦ
ꯍꯣꯏ ꯍꯣꯏ ꯋꯥꯒꯗꯕꯅꯤ
ꯅꯠꯇꯗ ꯋꯥꯗꯤꯗꯝ ꯐꯥꯒꯤ ꯇꯧꯅꯤꯗ ꯃꯤꯅ ꯍꯅ ꯍꯥꯏꯅ ꯏꯁꯥ ꯌꯥꯝ ꯐꯥꯝꯃꯤꯅ ꯋꯥꯕ ꯍꯩꯗꯕꯅꯤꯗ
ꯁꯤꯁꯤꯡꯕꯔꯥ
ꯍꯣꯏ
ꯑꯗꯨꯗꯤ ꯐꯥꯏꯟ
ꯑꯩꯈꯣꯏꯗꯤ ꯑꯁꯥ ꯐꯕꯅꯤꯅ
ꯈꯗ
ꯅꯪꯗꯤ ꯆꯥꯔꯕꯣ
ꯍ ꯊꯔꯤ ꯌꯥꯁꯤ
ꯎꯝ
ꯍꯅꯤꯗꯦꯦ
ꯆ ꯌꯦꯟꯁꯥꯡ ꯊꯣꯡꯉꯒꯦ
ꯍ ꯀ
ꯅꯪꯅ ꯊꯣꯡꯕ꯭ꯔꯣ
ꯑꯗ
ꯅꯪ ꯊꯣꯡꯕ ꯍꯩꯔꯝꯃꯣꯏꯀꯣ
ꯎ
ꯍꯩꯔꯝꯗꯣꯏ ꯃꯥꯟꯗꯦꯕꯅ ꯁꯦ
ꯎ
ꯎ
ꯆꯝꯐꯨꯠ ꯈꯛꯇ ꯊꯣꯡꯕ ꯍꯩꯔꯝꯅꯤ
ꯍꯥꯏ ꯍꯥꯏ ꯑꯆꯥꯥ
ꯎꯝ
ꯅꯤ ꯆ ꯆꯪ ꯊꯃ ꯍꯥꯏ
ꯍꯩꯔꯦ ꯑꯩꯁꯨ ꯑꯩ ꯍꯩꯗꯕꯒꯤꯅꯦ ꯅꯪ ꯍꯩꯔꯝꯃꯣꯢ ꯍꯥꯏꯕꯗꯣ
ꯑꯩ ꯁꯥꯏꯦꯝ
ꯉꯥꯏꯈꯥꯀꯣꯉꯥꯏꯈꫭꯀꫭ
ꯑꯥ ꯑ ꯑꯩ ꯑꯩ ꯑꯩ ꯍꯩꯗꯦꯕ ꯑꯩꯗꯤ ꯍꯩꯗꯦ
ꯑꯩꯒꯤ ꯍꯌꯦ ꯆꯪꯁꯪꯒꯤꯗꯤ ꯍꯥꯏꯕꯤꯒꯤ ꯏꯊꯟꯗ ꯆꯥꯕꯅꯦ ꯍꯩꯗ꯭ꯔꯗꯤ ꯀꫭ ꯍꯩꯗ꯭ꯔꯗꯤ ꯊꯣ ꯊꫭꯡꯕ ꯍꯩꯇ꯭ꯔꯗꯤ ꯏꯊꯟꯗ ꯂꯩꯔꯒ ꯆꯥꯛ ꯆꯥꯂꯔꯣꯏꯕ
ꯎꯝ ꯑꯗꯨꯅꯦꯕ ꯅꯪꯁꯨ ꯑꯗꯨꯝ ꯎꯄꯥꯏ ꯂꯩꯗꯕꯒꯤ ꯊꯣꯡꯖꯕ ꯑꯣꯏꯔꯝꯅꯤꯅ
ꯑꯩꯅ ꯊꯣꯡꯕꯗꯤ ꯌꯥꯋꯦꯅꯦ
ꯏꯁ ꯃꯊꯟꯇꯀ ꯊꯥꯒꯠꯂꯅ
ꯑꯁꯤꯡꯕꯅꯦ
ꯐꯔꯦꯅꯦ ꯐꯔꯦꯅꯦ ꯑꯩꯈꯏꯗꯤ ꯊꯣꯡꯕꯁꯨ ꯍꯗꯦ ꯆꯥꯕ ꯈꯛꯇ ꯍꯩ
ꯑꯗꯨ ꯑꯣꯏꯔꯗꯤ ꯆꯥꯕ ꯃꯤ ꯑꯣꯏꯔꯣ ꯑꯩꯥꯏ ꯊꯣꯡꯕ ꯃꯤ ꯑꯣꯏꯒꯦ
ꯑꯗꯨꯗꯤ ꯌꯥꯏ ꯑꯗꯨꯗꯤ ꯑꯗꯨꯝ ꯌꯥꯏ ꯆꯥꯕꯒꯤ ꯑꯗꯨꯝ ꯆꯥꯕꯤꯒꯦ ꯌꯥꯏ
ꯌꯥꯏꯅꯦ ꯗꯨ ꯑꯣꯏꯔꯗꯤ
ꯑꯩ ꯉꯁꯤ ꯆꯥꯛ ꯐꯖꯅ ꯆꯥꯗꯦ
ꯀꯔꯤꯒꯤ
ꯆꯥꯛꯗꯤ ꯂꯥꯝ ꯑꯗꯨꯝ ꯄꯨꯛꯗꯗꯤ ꯂꯥꯝꯃꯦꯕ ꯑꯗꯨꯝ ꯆꯤꯟ ꯆꯥꯅꯤꯡꯗꯕꯗꯣ
ꯎꯝ
ꯑꯩ ꯇꯨꯝꯆꯤꯠ ꯄꯥꯗ꯭ꯔꯗꯤ ꯇꯧꯁꯨ ꯇꯧꯒꯜꯂꯤꯕꯅꯦꯕ ꯑꯗꯣ ꯑꯌꯨꯛꯇꯨꯗ ꯑꯩꯅ ꯎꯝ ꯁ꯭ꯀꯨꯜ ꯆꯠꯂꯝꯗꯥꯏꯗ ꯆꯥꯛ ꯆꯥꯕꯗꯣ ꯌꯦꯔꯨꯝ ꯍꯧꯕꯤꯕ ꯈꯤꯇꯪꯒ ꯆꯥꯛꯗꯣ ꯆꯥꯛꯈꯨꯝ ꯑꯃꯈꯛꯇ ꯑꯣꯏꯔꯝꯅꯤ ꯈꯤꯇꯪ ꯈꯛ ꯇꯀꫭ ꯆꯥꯏꯑꯕ ꯆꯥꯔꯒ ꯆꯠꯂꯦꯕ ꯑꯗꯣ ꯑꯩ ꯉꯝꯃꯔꯣꯏ ꯍꯥꯏꯕ ꯈꯨꯍꯤ ꯊꯛ ꯔꯒ ꯆꯠꯈ꯭ꯔꯦꯕ ꯑꯩꯗꯣ ꯆꯠꯂꯦ ꯑꯗꯣ ꯏꯁꯤꯡ ꯏꯁꯤꯡ ꯊꯛꯄꯗꯁꯨ ꯊꯛꯄ ꯅꯨꯡꯉꯥꯏꯗꯕꯀꯣ
ꯋꯥꯏꯔꯌꯦꯕ ꯑꯗ ꯎꯝ ꯀ꯭ꯂꯥꯁ ꯑꯍꯨꯝꯗꯤ ꯐꯖꯅ ꯂꯧꯕꯤꯑꯕ ꯑꯥꯁ ꯀ꯭ꯂꯥꯁ ꯃꯔꯤ ꯁꯨꯕꯗꯗꯤ ꯑꯩ ꯉꯝꯗ꯭ꯔꯕ ꯑꯗꯨꯒꯤ ꯑ ꯇꯨꯃꯤꯟꯅ ꯐꯝꯔꯒ ꯂꯩ ꯑꯉꯥꯡꯁꯤꯡꯁꯨ ꯅꯣꯏꯁꯨ ꯄꯣꯊꯥꯔꯣ ꯍꯥꯏꯅꯀꯣ ꯑꯗꯨꯝ ꯐꯝꯃꯒ ꯃꯣꯏꯅ ꯕꯨꯛꯀꯨꯝꯕ ꯌꯦꯡꯕꯤꯔꯒꯀꯣ ꯑꯗꯒꯤ ꯍꯜꯂꯛꯑꯦꯗꯅ ꯌꯦꯔꯨꯝ ꯑꯅꯤ ꯐꯨꯠꯂꯒ ꯆꯥꯏ ꯑꯗꯨ ꯈꯛꯇꯅꯤ ꯆꯥꯛ ꯏꯁꯄꯨꯟ ꯑꯃꯒꯨꯝꯕ ꯈꯛꯇ ꯆꯥꯏ ꯑꯗꯨꯗ ꯑꯩꯅ ꯋꯥꯔꯤ ꯁꯥꯕꯒ ꯑ ꯈꯔ ꯂꯩꯔꯗꯤ ꯑꯩ ꯁꯤꯔ ꯋꯥ ꯉꯥꯡꯕ ꯉꯝꯃꯔꯣꯏ
ꯆꯥꯛ ꯆꯥꯕꯗꯤ ꯆꯥꯅꯤꯡꯗꯕꯅꯤ ꯍꯛꯆꯥꯡ ꯁꯣꯝꯒꯤꯅꯤ ꯆꯥꯛ ꯆꯥꯕꯗꯣ ꯃꯇꯝ ꯆꯥꯗ꯭ꯔꯤꯀꯣ ꯃꯇꯝꯗꯣ ꯆꯥꯗ꯭ꯔꯗꯤ
ꯑꯩ ꯒ꯭ꯌꯥꯟ ꯇꯥꯏꯌꯦ ꯒ꯭ꯌꯥꯟ ꯇꯥꯥꯏꯌꯦ
ꯅꯪ ꯀꯔꯤꯔ ꯀꯔꯤ ꯍꯥꯏꯕ
ꯍꯥꯥ
ꯅꯪ ꯇꯤꯝ ꯇꯥꯏ ꯍꯥꯏꯕꯗꯣ ꯀꯔꯤ ꯍꯥꯏꯕ꯭ꯔꯥ
ꯂꯣꯏꯅ ꯒ꯭ꯌꯥꯟ ꯇꯥꯏ
ꯋꯥꯔꯤ ꯇꯥꯕꯤꯌꯥ ꯍꯥꯏ ꯑ ꯋꯥꯔꯤ ꯍꯥꯏꯕꯤꯌꫭ ꯑꯩ ꯇꯥꯕꯤꯒꯦ
ꯏꯁ ꯑꯩꯕꯨ ꯍꯟꯅꯨ ꯍꯟꯅꯨꯕꯤꯒꯤ ꯇꯥꯏꯞꯇ ꯉꯁꯤꯁꯦ ꯉꯁꯤꯁꯦ ꯑꯩ ꯀ꯭ꯂꯥꯁ ꯑꯃꯗ ꯆꯪꯉꯦꯕꯀꯣ ꯑꯗ ꯑꯉꯥꯡꯈꯣꯏꯅꯀꯣ ꯑꯣꯖꯥ ꯍꯥꯏꯕꯀꯣ ꯍꯣꯏ ꯍꯥꯏꯔꯕ ꯑꯩꯁꯨ ꯑꯗꯨꯒ ꯍꯧꯖꯤꯛꯀꯥꯟ ꯑꯥ ꯕꯣꯜ ꯁꯟꯅꯕꯗꯣ ꯅꯪꯗꯤ ꯀꯔꯝꯕ ꯈꯣꯏꯗꯣ ꯅꯪꯅꯗꯤ ꯄꯥꯝꯕ꯭ꯔꯥ ꯀꯣ ꯃꯣꯏꯅ ꯍꯥꯏꯌꯦꯕ ꯑꯩꯅ ꯑꯩꯁꯨ ꯌꯦꯡ ꯌꯦꯡꯁꯨ ꯌꯦꯡꯗꯅ ꯑꯩꯅ ꯍꯥꯏꯕ ꯑꯗꯣ ꯑꯃ ꯑꯗꯨꯝ ꯈꯟ ꯈ꯭ꯔꯣ ꯍꯥꯏꯕꯀꯣ ꯃꯣꯏꯅ ꯅꯪꯅ ꯄꯥꯝꯕꯗꯣ ꯍꯥꯏꯌꯣ ꯑꯩ ꯑꯩꯈꯣꯏꯗꯤ ꯁꯤ ꯄꯥꯝꯃꯦ ꯁꯤ ꯄꯥꯝꯃꯤ ꯍꯥꯏꯕꯗꯣ ꯃꯣꯏꯅ ꯄꯥꯝꯕ ꯁꯥꯟꯅꯕ ꯑꯩꯈꯣꯏꯗ ꯑꯗꯨꯝ ꯍꯥꯏꯈ꯭ꯔꯦꯕ ꯑꯗ ꯑꯩꯅ ꯑꯗꯣ ꯅꯣꯏ ꯑꯣ ꯅꯣꯏ ꯑꯣꯖꯥꯗꯤ ꯉꯝꯒꯗꯧꯕꯒꯤ ꯑ ꯇꯤꯝꯗꯣ ꯉꯝꯒꯗꯧꯕ ꯃꯈꯣꯏꯗꯣ ꯎꯝ ꯑꯩꯗꯤ ꯄꯥꯝꯉꯦ ꯍꯥꯏꯕꯀꯣ ꯑꯗꯨꯗꯣ ꯑꯉꯥꯡꯇꯣ ꯑꯣꯖꯥ ꯅꯪꯒꯤ ꯁꯤꯗꯤ ꯌꯥꯗꯦꯍꯦ ꯍꯥꯏꯕ
ꯅꯪꯒꯤ ꯁꯤꯗꯤ ꯌꯥꯗꯤꯌꯦ ꯑꯗꯨꯃꯥꯏꯅ ꯇꯧꯔꯣꯏꯗꯅꯕꯅꯦ ꯈꯟꯂꯣ ꯍꯥꯏꯕꯀꯣ ꯑꯩꯅ ꯅꯣꯏ ꯑꯣꯖꯥ ꯑꯩꯗꯤ ꯑ ꯀꯩ ꯍꯥꯏꯕ ꯑꯩꯒꯤ ꯄꯨꯟꯁꯤꯗ ꯉꯝꯗꯕ ꯍꯥꯏꯗ ꯉꯝꯗꯕ ꯍꯥꯏꯕꯗꯣ ꯊꯦꯡꯅꯗ꯭ꯔꯤꯕꯅꯤꯅ ꯉꯝꯗꯕꯒꯤ ꯃꯤꯁꯤꯡꯗꯨꯗꯤ ꯀꯔꯤꯒꯤ ꯑꯩꯅ ꯄꯥꯝꯒꯗ꯭ꯔꯥ ꯑꯩꯅ ꯍꯥꯏ ꯏꯁ ꯑꯣꯖꯥ ꯅꯪꯒꯤ ꯁꯤꯗꯤ ꯌꯥꯏ ꯍꯦ ꯑꯉꯥꯡꯁꯤꯡꯅ ꯑꯁ ꯉꯁꯤꯁꯨꯀꯣ ꯖꯥ ꯖꯥꯠ ꯖꯥꯠ ꯍꯥꯏꯕꯅꯦ
ꯎꯝ
ꯑꯩꯖꯨ ꯑꯗꯨꯝ ꯃꯣꯏ ꯆꯪꯑꯥꯒ ꯅꯣꯛ ꯅꯣꯛꯔꯥꯒ ꯑꯗꯨꯝ ꯍꯟꯂꯛꯑꯦ
ꯑꯁꯤꯔꯥ
ꯎꯝ ꯅꯍꯥꯟꯒꯩꯗꯣ ꯃꯣꯏꯁꯦ ꯍꯦꯛ ꯆꯪꯉꯕ ꯐꯖꯅ ꯂꯦꯞꯈꯠꯇꯕ ꯅꯠꯇ꯭ꯔꯒ ꯑꯗꯨꯝ ꯂꯥꯡꯑꯒ ꯇꯧꯕꯒꯤꯀꯣ ꯑꯩꯅ ꯅꯣꯡꯃꯁꯦ ꯃꯣꯏꯁꯦ ꯑꯩ ꯍꯦꯛ ꯆꯪꯉꯦꯕ ꯑꯗ ꯃꯣꯏ ꯃꯅꯥꯗ ꯄꯥꯏꯍꯜꯂꯒ ꯂꯦꯞꯍꯜꯂꯦꯕ ꯑꯩꯅꯀꯣ ꯑꯗꯨ ꯃꯊꯪꯗꯒꯤꯗꯤ ꯍꯧꯖꯤꯛꯀꯥꯟꯗꯤꯀꯣ ꯃꯣꯏꯁꯦ ꯌꯥꯝ ꯃꯔꯝ ꯑꯣꯛꯑꯕꯅꯤ ꯍꯥꯏꯕꯁꯨ ꯍꯣꯏ ꯍꯣꯏ ꯍꯣꯏ ꯑꯗꯨꯝ ꯍꯔꯥꯎ ꯍꯔꯥꯎ ꯅꯀꯣ ꯍꯧꯖꯤꯛꯀꯥꯟ ꯃꯣꯏ ꯌꯥꯝ ꯐꯕꯅꯦ ꯑꯩꯅ ꯅꯍꯥꯟꯗꯣ ꯃꯔꯛ ꯂꯦꯞꯍꯟꯕꯤꯕ
ꯑꯗꯨꯒ ꯍꯥ
ꯑꯗꯨꯝ ꯇꯧꯒꯗꯕꯅꯤ ꯇꯝ ꯃꯥꯗꯤ
ꯎꯝ ꯑꯗꯨꯒꯀꯣ ꯑꯉꯥꯡ ꯑꯃ ꯑ ꯑꯉꯥꯡ ꯑꯃꯁꯦ ꯃꯃꯥꯡꯗ ꯐꯝꯔꯒ ꯂꯝꯍꯦꯟꯂꯒ ꯂꯩꯕꯀꯣ ꯑꯩꯅ ꯅꯪ ꯅꯁꯨꯛ ꯌꯥꯝ ꯊꯤ ꯑꯗꯨ ꯃꯥꯏꯅ ꯂꯝꯍꯦꯟꯒꯅꯨ ꯍꯥꯏꯕ ꯑꯗꯨꯒ ꯃꯥꯗꯣ ꯃꯥꯒꯤ ꯐꯤꯔꯣꯟꯜꯗꯤ ꯌꯥꯝ ꯃꯣꯠꯈ꯭ꯔꯦꯕ ꯑꯩꯅ ꯏꯁ ꯅꯪ ꯉꯁꯤꯃꯛ ꯍꯧꯖꯤꯛ ꯁ꯭ꯀꯨꯜ ꯍꯦꯛ ꯂꯣꯏꯕꯒ ꯅꯪ ꯏꯔꯨꯗꯣꯏꯕꯅꯤ ꯅꯪ ꯅꯝꯊꯤꯕꯅ ꯂꯣꯏꯔꯦ ꯌꯥꯗ꯭ꯔꯦ ꯀꯃꯥꯏꯅ ꯇꯧꯖꯥꯠꯅꯣ ꯑꯩꯅ ꯆꯩ ꯅꯣꯛꯂꯔꯒ ꯀꯣ ꯏꯁ ꯅꯨꯄꯤꯀꯥ ꯄꯥꯝꯕꯁꯨ ꯁꯥꯔꯤ ꯑꯦ ꯑꯃꯨꯛꯀ ꯑꯃꯅꯨ ꯑꯉꯥꯡꯗ ꯃꯣꯏ ꯃꯣꯏꯒꯤ ꯃꯣꯏꯒꯤ ꯀ꯭ꯂꯥꯁ ꯇꯥꯀꯣ ꯃꯥ ꯈꯔ ꯄꯥꯝꯕ ꯅꯨꯄꯤ ꯑꯃ ꯃꯁꯥ ꯑꯃ ꯂꯩꯕ ꯃꯥꯜꯂꯦ ꯑꯗꯣ ꯃꯃꯥꯟꯅꯕ ꯑꯩꯈꯣꯏꯅ ꯑꯗꯨꯝ ꯐꯥꯒꯤ ꯇꯧꯕ ꯑꯗ ꯃꯥꯅꯗꯤ ꯎꯝ ꯎꯝ ꯑꯣꯖꯥ ꯑꯩꯗꯤ ꯍꯥꯏꯗꯕꯅꯤ ꯑꯩꯗꯤ ꯑꯗꯨ ꯅꯨꯄꯤꯗꯣ ꯄꯥꯝꯗꯕꯅꯦ ꯑꯗꯨꯃꯥꯏꯅ ꯍꯥꯏꯕꯀꯣ ꯃꯥ꯫
ꯑꯗꯣ ꯃꯃꯥꯟꯅꯕ ꯈꯣꯏꯅꯗꯤ ꯑꯗꯨꯝ ꯐꯥꯒꯤ ꯇꯧꯕ꯫ ꯃꯥꯁꯦ ꯃꯅꯤꯡꯂꯣꯝꯗ ꯐꯝꯂꯒ ꯂꯝꯍꯦꯟꯃꯟꯕꯒꯤꯀꯣ ꯑꯩꯅ ꯂꯥꯛꯑꯣ-ꯂꯥꯛꯑꯣ ꯍꯥꯏꯅ ꯑꯗꯨ ꯅꯨꯄꯤꯒꯤ ꯃꯅꯥꯛꯇ ꯑꯩꯅ ꯐꯝꯍꯟꯕꯤꯕ꯫ ꯎꯝ ꯇꯕ꯭ꯔꫭ꯫
ꯇꯥꯏ-ꯇꯥꯏ ꯅꯪꯅ ꯋꯥ ꯍꯥꯏꯕꯗꯨ ꯑꯗꯨꯝ ꯇꯥꯏ꯫
ꯑꯣ ꯀꯩ ꯍꯥꯏꯕ꯫
ꯅꯣꯡ ꯇꯥꯏꯌꯦ꯫
ꯑꯁꯤ ꯅꯨꯡꯁꯥ ꯌꯥꯝ ꯁꯥꯏꯕ꯫
ꯍꫭ ꯍꫭ ꯍꯣꯏ꯫ ꯅꯨꯡꯁꯥ ꯌꯥꯝ ꯁꯥꯏ ꯑꯌꯨꯛꯇ ꯍꯦꯛ ꯍꯧꯒꯠꯄ ꯀꯥꯟꯗꯀꯣ ꯑꯍꯥꯟ ꯅꯨꯃꯤꯠꯇꯣ ꯐꯖꯅ ꯉꯥꯜꯂꯒ ꯂꯩꯕ ꯋꯥꯅꯤꯗ꯫
ꯍꯥ꯫
ꯀꯩ ꯍꯥꯏꯕ꯫
ꯎꯝ꯫
ꯀꯔꯤ ꯍꯥꯏꯁꯤꯔꯥ ꯑꯥ ꯏꯔꯨꯗ꯭ꯔꯗꯤ ꯂꯩꯕ ꯅꯨꯡꯉꯥꯏꯇꯦ꯫
ꯑꯗꯨꯅꯦ ꯑꯈꯣꯏꯗꯤ ꯇꯨꯝꯃꯝꯗꯥꯏꯗ ꯏꯔꯨꯕꯅꯦ ꯅꯨꯡ ꯅꯨꯡꯗꯥꯡ ꯋꯥꯏꯔꯝꯒꯨꯝꯕ ꯂꯨꯕꯤꯔꯗꯤ ꯑꯗꯨꯝ ꯁꯥꯕꯅꯤꯅꯀꯣ꯫
ꯍꯧꯖꯤꯛ ꯑꯩ ꯫
ꯑꯣ꯫
ꯐꯖꯅ ꯇꯥꯗꯦ꯫
ꯑꯥ ꯍꯧꯖꯤꯛꯅꯀꯣ
ꯎꯝ꯫
ꯏꯔꯨꯔ ꯄꯣꯊꯥꯔꯒ ꯂꯥꯏꯕꯅꯤꯕ꯫
ꯑꯁ ꯅꯨꯡꯉꯥꯏꯔꯝꯅꯤꯅ ꯑꯗꯨ ꯑꯣꯏꯔꯤꯗꯤ꯫
ꯍꯣꯏ ꯐ꯭ꯔꯦꯁ ꯈꯔ ꯂꯩꯕ ꯅꯨꯡꯉꯥꯏꯕꯤ ꯅꯨꯡꯉꯥꯏ꯭ꯈꯔꯦ ꯈꯔ꯫
ꯐꯔꯦꯅꯦ ꯐꯔꯦꯅꯤ꯫
ꯈꯔꯗꯤ ꯂꯥꯏꯕ ꯅꯨꯡꯉꯥꯏꯈ꯭ꯔꯦ ꯍꯣꯏ꯫
ꯍꯥꯥ꯫
ꯈꯔ ꯂꯩꯕ ꯅꯨꯡꯉꯥꯏꯈ꯭ꯔꯦꯕ꯫
ꯎꯝ ꯐꯔꯦ-ꯐꯔꯦ꯫
ꯅꯨꯡꯁꯥ ꯁꯥꯕꯗꯤ ꯏꯔꯨꯗ꯭ꯔꯗꯤ ꯀꯣ
ꯎꯝ꯫
ꯌꯥꯝ ꯏꯔꯨꯗ꯭ꯔꯒ ꯇꯨꯝꯒꯦ ꯍꯥꯏꯔꯗꯤ ꯌꯥꯝ ꯋꯥꯏꯑꯦꯕ꯫
ꯑꯗꯨꯅꯦ ꯁꯥꯔꯀꯥꯟꯗ ꯍꯨꯃꯥꯡ ꯊꯣꯛꯄꯤꯕꯗꯨꯀꯣ꯫ ꯑꯗꯨꯒꯤ ꯅꯞ-ꯅꯞ ꯂꯥꯎꯕꯅꯦ꯫ ꯑꯗꯨꯒꯤ ꯏꯔꯨꯗ꯭ꯔꯗꯤ ꯌꯥꯗꯕꯅꯤ ꯐ꯭ꯔꯤ ꯐ꯭ꯔꯤ ꯆ ꯆ
ꯇꯥꯕꯥꯔ
ꯇꯥꯏꯌꯦ ꯇꯥꯏꯌꯦ
ꯑꯗꯣ
ꯍꯥꯥ
ꯎꯝ ꯅꯪꯗꯤ ꯆꯥꯛ ꯆꯥꯈ꯭ꯔꯕ꯭ꯔꯥ